ꯍꯥꯜꯂꯣ
ꯑꯣꯏ ꯇꯥꯏꯌꯦ
ꯅꯪ ꯀꯩꯗꯧꯔꯤꯅ ꯍꯧꯖꯤꯛꯇꯤ
ꯑꯁꯨꯝ ꯐꯝꯔꯒ ꯂꯩꯔꯤꯗ ꯁꯤ
ꯆꯥꯛ ꯇꯣꯛ ꯆꯥꯛ ꯆꯥ ꯇꯣꯛꯄꯗꯤ ꯀꯌꯥꯝ ꯀꯨꯏꯔꯒꯦ
ꯑꯩ ꯆꯥꯛ ꯆꯥꯗꯔꯤ ꯉꯁꯤ
ꯆꯥꯗ꯭ꯔꯤꯌꯦ
ꯍꯣꯏ ꯆꯥꯗ꯭ꯔꯤ ꯉꯁꯥꯏ ꯉꯁꯥꯏꯗꯣ ꯆꯥꯛꯂꯥꯛꯑꯕꯒꯤ ꯈꯔ ꯆꯥꯔꯨꯕꯒꯤ ꯍꯧꯖꯤꯛꯇꯤ ꯆꯥꯅꯤꯡꯗꯕ ꯊꯣꯡꯁꯦꯔꯥ ꯊꯣꯡꯑꯣꯣꯏꯁꯦꯔꯥ ꯈꯪꯗ꯭ꯔꯦ ꯆꯥꯕꯗꯤ ꯆꯥꯅꯤꯡꯗꯦ
ꯅꯇꯣꯝꯇ ꯂꯩꯕ꯭ꯔꯥ
ꯑꯩ ꯏꯃꯥꯟꯅꯕꯤ ꯑꯃꯒ ꯂꯩꯌꯦ
ꯑꯦ ꯁꯣꯔꯦꯟ ꯑꯃꯨꯛ ꯆꯥꯛ ꯂ ꯂꯧꯈꯠꯂꯗꯤ ꯀꯃꯥꯏꯅ ꯇꯧꯅꯤ
ꯂꯃꯣꯏꯗ
ꯑꯩꯁꯨ ꯀ ꯅꯪꯕꯨꯕꯣꯜ ꯌꯦꯡꯗꯣꯏꯔꯥ ꯍꯧꯖ ꯍꯧꯔꯛꯗꯤ
ꯍꯥꯥ
ꯍꯣꯔꯟꯐꯧ ꯌꯦꯡꯗꯣꯏꯔꯥ
ꯍꯣꯏ ꯌꯦꯡꯗꯣꯏꯅꯤ ꯅꯪ ꯀꯅꯥ ꯎ ꯑꯩ ꯑꯗꯨꯝ ꯅꯨꯡꯇꯤꯒꯤ ꯌꯦꯡꯉꯦ
ꯑꯩꯗꯤ ꯁꯨ ꯌꯦꯡꯉꯤꯗ ꯅꯍꯥꯟꯒ ꯄꯨꯡ ꯇꯔꯥ ꯇꯔꯥ ꯃꯈꯥꯏ ꯑꯗꯨꯋꯥꯏꯗ ꯁꯥꯟꯅꯕ ꯂꯩꯗꯅ ꯅꯍꯥꯟ ꯑꯗꯨꯗꯗꯤ ꯌꯦꯡꯉꯦ ꯑꯁ ꯑꯇꯩꯗꯤ ꯁꯨꯛ ꯌꯦꯡꯅꯤꯡꯗꯦ ꯇꯨꯝꯕ ꯀꯥꯏꯈꯤꯅꯦꯕ
ꯍꯣꯏ ꯌꯥꯝ ꯀꯥꯏꯔꯕꯅꯦ ꯍꯧꯖꯤꯛ ꯍꯟꯗꯛꯁꯦ ꯌꯥꯝ ꯀꯥꯔꯕꯅꯦ ꯄꯨꯛꯕꯨꯗꯤ ꯐꯩꯌꯦꯕ ꯑ ꯆꯥꯡꯒꯅꯤ ꯄꯥꯏꯌꯦꯕ
ꯏꯃꯥ ꯏꯃꯥꯟꯅꯕ ꯑꯃꯁꯨ ꯑꯩ ꯉꯁꯤ ꯑꯩ ꯁꯞꯄꯣꯔꯠ ꯇꯧꯕꯗꯣ ꯉꯁꯤ ꯊꯣꯛꯑꯦꯕ ꯉꯁꯤ ꯁꯥꯟꯅꯒꯅꯦꯕ ꯑꯗꯨꯗ ꯅ ꯁꯤ ꯊꯣꯛꯕꯁꯨ ꯄꯨꯡ ꯊꯦꯡꯅ ꯄꯨꯡ ꯑꯃ ꯃꯈꯥꯏ ꯑꯗꯨꯗꯤ ꯈꯅꯩꯗꯅ ꯑꯗꯨꯗ ꯑꯁ ꯑꯩ ꯑꯩ ꯌꯦꯡꯕ ꯉꯝꯃꯣꯏ ꯍꯥꯏꯕ ꯃꯥꯅ ꯀꯔꯤꯅꯣ ꯅꯪꯅ ꯁꯞꯄꯣꯔꯠ ꯇꯧꯕ ꯅꯪꯅ ꯁꯞꯄꯣꯔꯠ ꯇꯧꯕ ꯌꯦꯡꯅꯤꯡꯗꯦ ꯍꯥꯏꯔꯗꯣ ꯅꯪ ꯅꯪꯅ ꯁꯞꯄꯣꯔꯠ ꯇꯧꯕꯗꯣ ꯉꯁꯤ ꯉꯝꯃꯣꯏ ꯈꯟꯕꯒꯤꯦꯔ ꯍꯥꯏꯕ ꯃꯥꯅ ꯑꯗꯨ ꯅꯠꯇꯦ ꯑꯩ ꯃꯤꯀꯞ ꯀꯥꯏꯒꯅꯤ ꯍꯥꯏꯅ ꯍꯥꯏꯕ ꯃꯉꯣꯟꯗ ꯃꯊꯪꯗ ꯃꯊꯪꯗ ꯑꯣꯏꯅ ꯌꯦꯡꯒꯦ ꯉꯁꯤꯗꯤ ꯌꯥꯝ ꯊꯦꯡꯉꯦ ꯑꯗꯣ ꯑꯩ ꯌꯦꯡꯕ ꯉꯝꯃ ꯍꯥꯏꯔ ꯀꯥꯟꯗ ꯏꯁ ꯃꯊꯪꯗꯗꯤ ꯁꯥꯟꯅꯕ ꯐꯪꯂꯣꯏ ꯉꯁꯤ ꯁꯤꯔꯅꯤ ꯍꯥꯏꯌꯦ ꯃꯥꯅ
ꯍꯣꯏ ꯑꯩꯗꯤ ꯌꯦꯡꯗꯣꯏꯅꯦ ꯌꯦꯡꯁꯦ
ꯌꯦꯡ ꯌꯦꯡꯕꯕꯨꯗꯤ ꯌꯦꯡꯅꯤꯡꯕ ꯑꯗꯣ ꯑꯁ ꯇꯨꯝꯕ ꯀꯥꯏꯔꯗꯤ ꯌꯥꯔꯦꯅꯦ ꯑꯗꯨꯝ ꯏꯁ ꯕꯣꯜꯗ ꯌꯥꯝ ꯏꯟꯇꯔꯦꯁ ꯂꯩꯕ ꯃꯥꯜꯂꯦ ꯑꯗꯨꯗꯤꯦ
ꯑꯩ ꯑꯩ ꯑꯩꯁꯦ
ꯎꯝ
ꯅꯨꯡꯇꯤꯒꯤꯗꯤ ꯑꯗꯨꯝ ꯌꯦꯡꯉꯦꯗ
ꯑꯣ ꯑꯩꯅ ꯑꯩꯅ ꯁꯞꯄꯣꯔꯠ ꯇꯧꯕꯗꯣ ꯑꯩ ꯉꯁꯤ ꯑꯂꯨꯒ ꯈꯥꯃꯦꯟ ꯑꯁꯤꯟꯕꯗꯣ ꯑꯗꯨꯖꯛ ꯑꯣꯏꯅ ꯆꯥꯔꯦ
ꯎꯝ ꯕꯦꯁꯟꯁꯥꯡꯅꯤ
ꯈꯪꯗꯗ ꯆꯥꯛ ꯆꯪ ꯌꯥꯔ
ꯅꯪꯒꯤ ꯅꯊꯟꯗ ꯂꯩꯕ꯭ꯔꯣ
ꯑꯦ ꯍꯧꯖꯤꯗꯤ ꯍꯧꯖꯤꯛꯇꯤ ꯏꯅꯥꯎꯅꯨꯄꯤ ꯑꯃꯒ ꯂꯩ ꯍꯌꯦꯡ ꯑꯃ ꯁ꯭ꯀꯨꯜꯗ ꯆꯀꯅꯤ ꯍꯥꯏ ꯁ꯭ꯀꯨꯜꯗ ꯑꯃꯨꯛ ꯆꯠꯇꯥꯥꯔꯝꯃ ꯑꯗꯨꯗꯤ ꯏꯇꯣꯗ ꯉꯥꯏꯍꯧꯔꯗꯕꯅꯤ
ꯅꯪꯁꯨ ꯀꯥ ꯅꯪꯁꯨ ꯀꯥꯕ꯭ꯔꯥ
ꯍꯥꯥ
ꯁ꯭ꯀꯨ ꯀꯥꯕ꯭ꯔꯥ ꯅꯪꯁꯨ ꯀꯂꯦꯖ
ꯑꯩ ꯀꯣꯂꯦꯖ ꯀꯥꯏꯑꯦ ꯑꯗꯨꯗꯅ ꯀꯥꯕꯣ ꯍꯥꯏꯕꯗꯨ ꯀꯣꯂꯦꯖꯄꯨꯅꯦ ꯑꯩꯉꯣꯟꯛꯇ ꯊꯝꯒ ꯇꯧꯔꯤꯅꯤꯗ ꯑꯩꯗꯤ
ꯑꯣ ꯑꯣ ꯑꯩꯁꯨ ꯍꯟꯗꯛꯁꯦ ꯑꯦꯛꯖꯥꯝ ꯊꯥꯔꯤꯅꯦ ꯑꯩꯗꯤ ꯔꯤꯒꯨꯂꯔ ꯑꯣꯏꯅ ꯇꯝꯃꯦ
ꯑꯣ ꯁꯦꯃꯤꯁꯇꯔ ꯀꯌꯥ ꯑꯣꯏꯔꯒꯦ ꯉꯁꯤ ꯍꯟꯗꯛꯁꯦ
ꯑꯦ ꯎꯝ ꯎꯝ ꯏꯄꯟ
ꯍꯥꯥ
ꯏꯄꯟ ꯏꯄꯟ ꯏ ꯏꯠꯁꯦꯝ ꯀꯔꯦ
ꯑꯣ
ꯅꯣ ꯐꯥꯏꯅꯦꯜ ꯏꯌꯔ
ꯑꯣ ꯑꯗꯨꯗꯤ ꯏꯆꯦ ꯇꯥꯂꯤꯗꯤ ꯑꯣ ꯑꯩꯅ ꯐꯣꯔꯠ ꯈꯛꯇ ꯉꯥꯏꯔꯤꯗ ꯑ ꯐꯣꯁꯤ ꯃꯤꯁꯇ ꯈꯛꯇ ꯉꯥꯏꯔꯦ
ꯎꯝ ꯁꯤꯀꯦꯟ ꯏꯌꯔ
ꯎꯝ
ꯀꯟꯅ ꯍꯣꯠꯅꯔꯣ ꯀꯥꯏꯅ
ꯑꯁ ꯀꯣꯔꯔꯦꯁꯄꯣꯟꯗꯤꯡ ꯉꯥꯛꯇ ꯊꯥꯖꯤꯟꯕꯅꯤꯅ ꯍꯣꯠꯅꯕ ꯍꯣꯠꯅꯗꯕ ꯀꯏꯝ ꯝꯊꯧ ꯇ
ꯝꯊꯕꯛ ꯁꯨ ꯊꯕꯛ ꯁꯨꯔꯝꯅꯤ ꯑꯗꯨꯗꯤ
ꯊꯕꯛ ꯇꯧꯗꯦꯗ ꯌꯨꯝ ꯁꯪꯉꯒ ꯂꯩꯔꯅꯤ
ꯎꯝ ꯑꯩꯁꯨ ꯍꯟꯗꯛ ꯂꯣꯏꯔꯗꯤ ꯊꯕ ꯊꯕꯛ ꯈꯔ ꯇꯧꯔꯒ ꯎꯝ ꯎꯆꯤꯡ ꯂꯧꯔꯒ ꯇꯧꯅꯤꯡꯕꯅꯤ ꯍꯟꯗꯛ
ꯀꯣꯆꯤꯡ ꯑꯣ ꯀꯩ ꯑꯦꯛꯖꯥꯝ ꯊꯥꯒꯦ ꯍꯥꯏꯔꯤꯅꯣ
ꯑꯩꯗꯣ ꯑꯦꯁ ꯑꯦꯁ ꯑꯦꯁ ꯑꯦꯁ ꯁꯤꯗꯣ ꯄꯥꯝꯕ
ꯑꯣ ꯑꯗꯨꯁꯨ ꯐꯩꯅꯦ
ꯎꯝ
ꯅꯪꯗꯤ ꯀꯅꯥ ꯀꯅꯥ ꯂꯩ ꯍꯥꯏꯕ꯭ꯔꯥ
ꯑꯩꯗꯣ ꯏꯃꯥꯟꯅꯕꯤ ꯑꯃꯒ ꯑꯩ ꯀꯣꯂꯦꯖꯁꯨ ꯇꯝꯃꯤꯟꯅꯕ
ꯑꯣ ꯅꯣꯏ ꯑꯅꯤ ꯃꯔꯛ ꯃꯔꯛꯇ ꯄꯨꯟꯅ ꯆꯠꯂꯤꯕꯗꯨꯔꯣ
ꯎꯝ ꯆꯠꯂꯤ
ꯎꯝ ꯅꯪ ꯅꯪꯁꯨ ꯇꯝꯄꯥꯛꯇ ꯂꯩꯗꯥꯏꯅꯦ
ꯂꯜ ꯑꯩ ꯍꯣꯏ
ꯎꯝ ꯑꯗꯨ ꯅꯣꯡꯃꯗꯤ ꯀꯣꯏꯕ ꯆꯠꯁꯤꯗꯅ
ꯀꯣꯏꯕ
ꯍꯣꯏ ꯌꯥꯕ ꯅꯠꯇ꯭ꯔꯥ ꯅꯃꯥꯟꯅ ꯅꯃꯥꯟꯅꯕꯤꯁꯨ ꯌꯥꯎꯔꯛꯑꯣ
ꯑꯩ
ꯄꯨꯟꯅ ꯊꯦꯡꯅꯁꯦꯕ
ꯄꯛ ꯄꯥꯛꯇꯦ ꯏꯕꯥꯅꯤꯗꯤ ꯄꯛꯏ ꯃꯄꯥꯟ ꯊꯣꯛꯇꯕꯅꯤ ꯗꯨ
ꯅꯣ ꯅꯣꯡꯐꯗꯣꯛ ꯀꯣꯏꯕ ꯆꯠꯄꯗꯤ ꯌꯥꯏꯗꯅ ꯂꯤꯀ ꯁꯛꯁꯨ ꯈꯪꯅꯕ ꯑꯣꯏꯅ ꯆꯠꯂꯁꯦ ꯑꯗꯨꯗꯤ
ꯑꯥ ꯌꯥꯏꯌꯦ
ꯅꯣꯏꯅ ꯀꯣꯂꯦꯖ ꯆꯠꯇꯕ ꯃꯇꯝ ꯁꯪꯕ ꯃꯇꯝꯗ ꯑꯣꯏꯅ ꯍꯥꯏꯔꯣ ꯀꯣꯏꯕ ꯆꯠꯁꯦ ꯅꯣꯡꯃ ꯄꯨꯟꯅ
ꯍꯣꯏ ꯑꯩꯈꯣꯏ ꯑꯩꯈꯣꯏ ꯀꯣꯂꯦꯖ ꯂꯣꯏꯗꯧꯔꯦ ꯑꯩꯈꯣꯏ ꯎꯝ ꯁꯤ ꯁꯦꯇꯔꯗꯦ ꯗꯨꯗ ꯂꯣꯏꯔꯅꯤ ꯑꯦꯛꯖꯥꯝꯁꯨ
ꯑꯗꯨꯗꯤ ꯃꯊꯪ ꯃꯊꯪ ꯁꯟꯗꯦꯗ ꯑꯣꯏꯅ ꯄꯨꯟ ꯄꯨꯟꯁꯤꯔꯥ
ꯍꯣꯏ ꯌꯥꯏꯌꯦ
ꯑꯣ ꯅꯪ ꯂꯩꯁꯪ ꯑꯗꯨꯝ ꯅꯪ ꯂꯩꯁꯪ ꯀꯥꯕ ꯆꯠꯇꯔ꯭ꯥ
ꯍꯥ ꯃꯩ ꯆꯠꯇꯦ
ꯑꯣ ꯑꯗꯨ ꯃꯊꯪ ꯁꯟꯅꯦꯁꯦ ꯂꯥꯏꯁꯪ ꯀꯥꯕ ꯆꯔꯗꯤ ꯄꯨꯝꯕ ꯌꯥꯒꯗꯅꯦ
ꯍꯣꯏ ꯌꯥꯕꯗꯤ ꯌꯥꯅꯤ
ꯂꯥꯏꯁꯪ ꯆꯠꯄꯗꯨ ꯄꯨꯡ ꯕꯣꯔꯣ ꯃꯇꯨꯡ ꯍꯦꯜꯂꯀꯥꯟꯗ ꯍꯜꯂꯑꯦ ꯋꯥ ꯑꯗꯨ ꯑꯗꯨ ꯃꯇꯨꯡ ꯑ ꯅꯨꯡꯊꯤꯟ ꯋꯥꯏꯔꯝꯗꯥꯏꯗ ꯀꯣꯏꯕꯌ ꯅꯨꯡꯁꯤꯠ ꯂꯤꯂꯤꯔꯤ ꯁꯤꯠꯂꯒ ꯅꯨꯡꯁꯥꯖꯨ ꯁꯥꯗꯕ ꯃꯇꯝꯗ ꯑꯣꯏꯅ ꯆꯠꯁꯦꯔ ꯑꯗꯨꯗꯦ ꯋꯥꯀꯤꯡ ꯋꯥꯛ ꯋꯥꯛꯀꯤꯡꯒꯨꯝ ꯀꯩꯒꯨꯝ ꯑꯥ ꯑꯗꯨꯗꯤ ꯑꯗꯨ ꯑꯗꯨꯗ ꯑꯣꯏꯅ ꯆꯠꯔꯁꯦ
ꯎꯝ ꯉꯁꯤꯁꯨ ꯏꯕꯥꯅꯤ ꯏꯃꯥꯟꯅꯕꯤ ꯏꯃꯥꯒ ꯆꯠꯂꯦ ꯋꯀꯤꯡ ꯆꯠꯂꯤꯕ
ꯉꯁꯤ ꯑꯁ ꯑꯩ ꯉꯁꯤ ꯌꯨꯝ ꯍꯜꯂꯛꯏꯁꯦ ꯄꯨꯡ ꯇꯔꯦꯠ ꯍꯦꯜꯂꯤ ꯍꯜꯂꯛꯄꯗꯣ
ꯎꯝ
ꯂꯥꯏꯁꯪꯗꯤ ꯂꯥꯏꯁꯪꯖꯨ ꯆꯥꯠꯇꯔꯦ ꯉꯁꯤꯗꯤ ꯀꯣꯏꯕꯟ ꯑ ꯄꯨꯡ ꯄꯨꯡꯗꯤ ꯈꯪꯗ꯭ꯔꯦ ꯉꯁꯥꯏ ꯏꯅꯥꯎꯅꯨꯄꯤ ꯑꯃꯗ ꯃꯥ ꯁ꯭ꯀꯨꯜ ꯆꯠꯅꯤꯡꯉꯥꯏ ꯑꯦꯄꯣꯔꯠꯗ ꯆꯠꯂꯦꯕ ꯑꯦꯔꯄꯣꯔꯠ ꯆꯠꯂꯀꯥꯟꯗ ꯃꯇꯝ ꯈꯪꯗꯦ ꯄꯨꯡ ꯑꯃ ꯍꯦꯟꯕꯔꯥ ꯈꯪꯗꯦ ꯉꯥꯏꯔꯤꯗꯨ ꯑꯗꯨ ꯉꯥꯏꯔꯒ ꯆꯠꯈꯤꯟ ꯑꯗꯨꯗ ꯉꯥꯏꯌꯣ ꯑꯗꯨꯒ ꯑꯝ ꯅꯣꯏꯒꯤ ꯃꯤꯡ ꯀꯧꯔꯛꯀꯦ ꯍꯥꯏꯕꯗꯨꯗ ꯃꯄꯥꯟ ꯑ ꯐꯝꯐꯝꯗꯨꯗ ꯐꯝꯃꯒ ꯂꯩꯕꯅꯦꯕ ꯑꯗꯨ ꯃꯇꯨꯡ ꯈꯔ ꯉꯥꯏꯔ ꯂꯩꯔꯀꯥꯟꯗ ꯑꯣꯗꯔꯞ ꯈꯂꯛꯇꯕꯒꯤꯗꯣ ꯃꯥꯆꯨ ꯄꯔꯗꯦꯠ ꯆꯠꯀꯅꯦꯃ ꯑꯗꯨꯗ ꯀꯦꯟꯁꯦꯜ ꯇꯧꯔꯦ ꯍꯥꯏꯕ
ꯑꯣ ꯆꯠꯄ ꯌꯥꯔꯣꯏꯅꯦ ꯑꯗꯨꯗꯤ
ꯍꯣꯏ ꯃꯨ ꯍꯜꯂꯑꯦꯅꯦ ꯃꯨ ꯍꯜꯂꯛꯒ ꯍꯜꯂꯛꯄꯗꯣ ꯑꯩꯈꯣꯏ ꯍꯜꯂꯛꯄꯗꯨ ꯄꯨꯡ ꯑꯃ ꯍꯦꯜꯂꯦꯕ ꯑꯗꯨꯗ ꯆꯥꯛ ꯂꯥꯝꯃꯁꯤꯅꯤ
ꯑꯦ ꯑꯗꯨꯗꯤ
ꯃꯊꯪ ꯍꯌꯦꯡꯃ ꯇꯣꯞꯄꯗ ꯑꯣꯏꯅ ꯆꯠꯂꯔꯣꯏ ꯄꯦꯁꯦꯟꯖꯔ ꯅꯠꯇꯕ ꯂꯤꯡꯒꯔꯗ ꯑꯣꯏꯅ ꯆꯠꯂꯅꯤ ꯍꯥꯏꯌꯦ ꯍꯟꯗꯛꯁꯦ ꯑ ꯖꯨꯞꯄꯔꯗꯨ ꯐꯖꯅ ꯆꯠꯇꯕꯒꯤ ꯋꯦꯗꯔ ꯐꯠꯇꯕꯗꯣ ꯑꯗꯨꯒꯤ ꯃꯥꯏ ꯑꯩ ꯑꯦ ꯀ꯭ꯂꯥꯁ ꯍꯧꯗꯧ ꯉꯥꯏꯔꯕ ꯑꯗꯨꯒꯤ
ꯑꯣ ꯑꯣ
ꯑꯗꯨ ꯍꯜꯂꯛꯄꯗ ꯀꯣꯏꯕ ꯖꯥꯔ ꯕꯖꯥꯔ ꯃꯅꯨꯡ ꯀꯣꯏꯔ ꯀꯣꯏꯔ ꯄꯨꯡꯇꯔꯤꯠ ꯍꯦꯜꯂꯦ ꯍꯜꯂꯛꯄ
ꯑꯝꯍꯝ ꯌꯥꯝ ꯋꯥꯔꯝꯅꯤ ꯑꯗꯨꯗꯤ
ꯍꯣꯏꯌꯦ ꯋꯥꯏ ꯀꯩꯏꯝ ꯂꯩꯗꯕꯤ ꯕꯖꯥꯔ ꯊꯨꯡꯅ ꯀꯣꯏꯔꯅꯦ
ꯕꯖꯥꯔ ꯀꯣꯏꯕꯁꯨ ꯌꯥꯝ ꯋꯥꯕꯅꯦ
ꯈꯣꯏ ꯋꯥꯏ ꯃꯤꯁꯨ ꯃꯌꯥꯝꯒ ꯎꯐꯨꯟꯋꯥ ꯒꯔꯤ ꯃꯈꯣꯜꯅꯣ ꯌꯥꯗꯦꯅꯦ ꯁꯤꯅꯤꯃ ꯀꯦꯗꯤꯠ ꯂꯨ ꯆꯠꯂꯦ
ꯗꯦꯑꯦ ꯃꯥꯔꯀꯦꯠꯗ ꯐꯖꯕ ꯎꯗꯦꯗ ꯐꯪꯗꯦ
ꯐꯖꯕ ꯂꯩꯇꯦ ꯁꯦꯡꯃ
ꯑꯩ ꯆꯠꯄ ꯈꯨꯗꯤꯡ ꯐꯕ ꯐꯪꯗꯦ
ꯂꯩꯔꯁꯨꯨ ꯀꯣꯏꯔ ꯆꯠꯄ
ꯎꯝ ꯑꯩꯒꯤꯗꯤ ꯁꯤ ꯑꯦꯄꯣꯂꯣꯒꯤ ꯃꯅꯥꯛꯇꯨꯗ ꯑꯗꯨꯅ ꯍꯦꯟꯅ ꯅꯨꯡꯉꯥꯏ
ꯍꯣꯏ ꯑꯗꯨꯗꯨꯁꯨ ꯆꯪꯉꯦ ꯑꯗꯨꯒ ꯅꯥꯒꯥ ꯃꯝꯄꯥꯛ ꯑꯗꯨꯗꯨꯁꯨ ꯀꯣꯏꯕ ꯆꯠꯂꯦ ꯑꯗꯨꯒ ꯘꯂꯤꯗꯀꯣ ꯘꯂꯤꯒꯤ ꯂꯩꯔꯛꯇꯣ ꯑꯗꯨꯗꯁꯨ ꯆꯪꯉꯦ ꯑꯗꯨꯒ ꯀꯔꯤ ꯀꯩꯅꯣ ꯕꯖꯥꯔ ꯃꯅꯨꯡꯁꯨ ꯆꯠꯂꯦ ꯁꯤ ꯌꯥꯝ ꯆꯠꯂꯦꯗ ꯉꯁꯤꯁꯦ
ꯌꯥꯝ ꯋꯥꯕꯅꯦ ꯕꯖꯥꯔ ꯑꯗꯨꯝ ꯀꯣꯏꯕꯗꯣ
ꯎꯝ ꯋꯥꯢ
ꯊꯕꯛ ꯊꯕꯛ ꯀꯟꯅ ꯇꯧꯕꯒ ꯃꯥꯟꯅꯕꯅꯤ
ꯎꯝ ꯑꯗꯨꯝ ꯑꯩꯈꯣꯏ ꯑꯗꯨꯝ ꯄꯨꯅ ꯆꯠꯕꯅꯤꯅ ꯇꯔꯤꯕꯤ ꯐꯥꯔꯅ
ꯎꯝ
ꯏꯇꯣꯝꯗꯒ ꯆꯠꯂꯗꯤ ꯑꯁ ꯇꯜꯂꯦ
ꯍꯩ ꯍꯩ ꯌꯣꯟꯕꯗꯣ ꯕꯖꯥꯔꯗ ꯍꯩ ꯌꯥꯝ ꯌꯥꯝ ꯌ ꯌꯣꯟꯕꯗꯨ
ꯑꯥ
ꯑꯗꯣ ꯀꯩꯅꯣ ꯍꯥꯏꯅꯧꯗꯣ
ꯎꯝ
ꯍꯥꯏꯅꯥꯎꯗꯣ ꯌꯥꯝ ꯊꯨꯝꯕꯅꯦ ꯌꯥꯝ ꯍꯥꯎꯋꯦ ꯑꯩꯁꯨ ꯉꯔꯥꯡꯗꯣ ꯂꯩꯔꯒ ꯉꯔꯥꯡꯅ ꯂꯣꯏꯁꯤꯜꯂꯦ
ꯑꯁ ꯑꯩꯈꯣꯏꯗꯤ ꯍꯩꯅꯧ ꯑꯩꯈꯣꯏ ꯍꯧꯖꯤꯛ ꯗ꯭ꯔꯦꯟ ꯂꯩꯕ ꯃꯐꯝꯗ ꯍꯩꯅꯧ ꯄꯥꯜꯂꯦꯕ
ꯑꯣ ꯁꯤ ꯅꯨꯡꯉꯥꯏꯔꯝꯅꯤꯅꯦ
ꯍꯣꯏꯕꯨꯕꯨꯗꯤ ꯅꯨꯡꯉꯥꯏꯗꯣ ꯀꯦꯃꯦꯔꯥ ꯄꯥꯏꯔꯝꯕꯅꯤꯅ ꯇꯥꯔꯛꯄ ꯉꯥꯏꯔꯒ ꯆꯥꯔꯤꯅ ꯠꯂ ꯂꯣꯠꯂꯒꯗꯤ ꯍꯦꯛꯑꯦ ꯀꯦꯃꯦꯔꯥ ꯃꯃꯥꯡꯗ ꯂꯩꯕ ꯄꯥꯝꯕꯤꯗꯣ
ꯑꯥ
ꯑꯗꯨꯗꯤ ꯇꯥꯔꯛꯄ ꯉꯥꯏꯕꯅꯦꯕ
ꯎꯝ
ꯑꯗꯨ ꯅꯠꯇ꯭ꯔꯗꯤ ꯂꯧꯕ ꯌꯥꯗꯕ ꯑꯗꯨ ꯅꯠꯇꯕ ꯑꯩꯈꯣꯏ ꯋꯥꯁꯔꯨꯝ ꯍꯥ
ꯂꯧꯔꯗꯤ ꯉꯥꯡꯕ꯭ꯔꯕ ꯃꯣꯏꯗꯨ
ꯍꯣꯏ ꯆꯥꯎ ꯍꯥꯏꯗꯕꯅꯤꯅ ꯃꯣꯏ ꯃꯃꯥꯡꯗ ꯍꯦꯛꯑꯒ ꯆꯥꯕꯗꯣ ꯑꯗꯨ ꯀꯦꯃꯦꯔꯥꯁꯨ ꯈꯤꯟꯕꯅꯤꯅ ꯅꯨꯡꯉꯥꯏꯇꯕ
ꯎꯝ
ꯑꯗꯨ ꯅꯠꯇꯕ ꯋꯥꯁꯔꯨꯝꯒ ꯈꯔ ꯅꯛꯄꯗ ꯂꯩꯕ ꯀꯦꯃꯦꯔꯥ ꯎꯗꯕ ꯃꯐꯝꯗ ꯑꯗꯨꯗꯒꯤ ꯑꯁ ꯑꯗꯨꯝ ꯂꯣꯜꯂ ꯂꯣꯠꯂ
ꯎ
ꯆꯗ ꯍꯧꯖꯤꯛꯁꯨ ꯍꯧꯖꯤꯛꯁꯨ ꯑꯗꯨꯝ ꯂꯩꯔꯤ ꯈꯨꯍ ꯑꯁꯤꯗ ꯂꯩꯕꯗꯣ
ꯎꯝ ꯌꯥꯝ ꯆꯥꯎ ꯆꯥꯎꯋ ꯌꯥꯝ ꯌꯥꯝ ꯊꯨꯝꯃꯦꯕ ꯑꯁꯤ ꯁꯤ ꯇꯝꯄꯥꯛꯇ ꯂꯩ ꯃꯤꯡ ꯇꯝꯄꯥꯛꯀꯤ ꯍꯩꯅꯎꯁꯦ ꯌꯥꯝ ꯊꯨꯡꯉꯦꯕ
ꯈꯔ ꯄꯥꯞꯈꯤꯦꯔꯥꯣ
ꯎꯝ
ꯑꯗꯨꯝ ꯌꯨꯝꯕꯨꯅ ꯉꯥꯟꯅ ꯍꯥꯏꯖꯩ ꯑꯗꯨ ꯃꯨꯟꯅꯗꯤ ꯀꯥꯔ ꯆꯥꯏ ꯍꯥꯏꯕꯅꯦ
ꯎꯝ
ꯍꯧꯖꯤꯛ ꯐꯥꯎꯗ ꯊꯦꯡꯅ ꯑꯗꯨ ꯑꯗꯨ ꯇꯤꯟ ꯆꯕꯗꯣ
ꯍꯣꯏ
ꯅꯍꯥꯟ ꯃꯄꯨꯅ ꯍꯩꯅꯧꯗꯣ ꯑꯩꯈꯣꯏꯅ ꯊꯥꯕꯤꯕ ꯃꯍꯥꯛꯅ ꯅꯣꯏꯅ ꯈꯪꯕ ꯍꯥꯏꯔꯒ ꯆꯠꯈꯤ
ꯌꯥꯝ ꯅꯣꯛꯅꯤꯡꯖꯠꯅꯤ ꯆꯥ ꯆꯥꯅꯤꯡꯕꯅꯤꯅ ꯎꯔꯒ ꯆꯥꯗꯕꯗꯣ
ꯎꯝ
ꯅꯨꯡꯉꯥꯏꯗꯦꯕ ꯑꯩꯈꯣꯏꯒꯤ ꯅꯠꯇ꯭ꯔꯁꯨ
ꯍꯣꯏ ꯇꯨꯕꯨꯗꯤ ꯆꯨꯝꯃꯦ
ꯎꯝ
ꯎꯝ
ꯍꯌꯦꯡ ꯍꯌꯦꯡꯁꯦ ꯑꯗꯨꯝ ꯀ꯭ꯂꯥꯁ ꯆꯠꯇꯣꯏꯔꯥ
ꯌꯦꯡ ꯍꯌꯦꯡ ꯑꯣꯐ ꯂꯩꯌꯦ
ꯌꯦꯡ ꯑꯣꯖꯦ ꯑꯣ ꯑꯗꯨꯗꯤ ꯌꯨꯝꯗ
ꯇ꯭ꯌꯨꯁꯦ ꯇꯌꯨꯁ ꯗꯦ ꯎꯝ ꯇ꯭ꯌꯨꯁꯗꯦꯗ ꯑꯣꯏꯅ ꯑꯃ ꯂꯩꯌꯦ ꯄꯦꯄꯔ ꯑꯃ
ꯄꯦꯄꯔ ꯑꯦꯛꯖꯥꯝ ꯂꯩꯕ꯭ꯔꯥ
ꯍꯣꯏ ꯂꯩꯌꯦ ꯍꯟꯗꯛꯁꯦ